ꯎꯝ
ꯇꯨꯝꯅꯤꯡꯗ꯭ꯔꯤꯅꯦ ꯅꯪꯕꯨ
ꯍꯥꯥ
ꯇꯨꯝꯅꯤꯡꯗ꯭ꯔꯦꯕ ꯅꯪꯕꯨ ꯀꯣꯜ ꯇꯧꯅ ꯇꯧꯅ
ꯇꯥꯗꯦ ꯇꯨꯝꯕ ꯌꯥꯗ꯭ꯔꯤꯍꯦ
ꯖꯛ ꯖꯛ ꯂꯩꯌꯣ ꯀꯩꯅꯣ
ꯖꯛ ꯖꯛ ꯇꯧꯔ ꯂꯩꯌꯣ ꯑꯇꯦ ꯑꯗꯨꯃꯥꯢꯅ ꯍꯪꯒꯅꯣ
ꯑꯗꯨꯃꯥꯢ ꯍꯪꯕ ꯌꯥꯢꯗ ꯀꯔꯤ ꯀꯥꯢꯕ꯭ꯔ
ꯌꯥꯗꯦ ꯍꯥꯢꯔꯒ
ꯀꯣꯔꯤ ꯀꯥꯌꯦ
ꯀꯥꯏꯔꯝꯂꯣꯏ
ꯐꯔꯦ ꯐꯔꯦ ꯀꯥꯏꯌꯦ ꯀꯥꯏꯌꯦ ꯃꯥꯂꯤꯁ ꯇꯧꯔꯝꯃꯣ
ꯇꯧꯕꯤ
ꯅꯪꯅ ꯇꯧꯕꯤꯕꯗꯣ ꯑꯩꯁꯨ ꯃꯥꯂꯤꯁ ꯇꯧꯔꯤ
ꯍꯜꯂꯒ
ꯇꯧꯍꯜꯂꯒ ꯎꯝ
ꯊꯥꯎ ꯍꯥꯥꯄꯣ ꯑꯃ ꯅꯣꯏꯒꯤ ꯊꯥꯎꯗ ꯅꯣꯏ ꯀꯝꯄꯅꯤꯒꯤ ꯊꯥꯎꯗꯣ
ꯌꯥꯔꯦ
ꯌꯥꯔꯝꯅꯤ ꯑꯗꯨꯗꯣ
ꯈꯪꯗꯦ ꯀꯝꯄꯅꯤ ꯊꯥꯎ ꯂꯩꯇ꯭ꯔꯤ
ꯀꯗꯥꯏ ꯆꯠꯈ꯭ꯔꯦ ꯑꯗꯨꯗꯤ
ꯂꯣꯏꯈ꯭ꯔꯦ
ꯃꯨꯀ ꯂꯩꯔ ꯗꯃꯤ
ꯂꯩꯔꯗꯝꯅꯦ ꯂꯩꯔꯔꯣꯏꯗ ꯂꯩꯕ ꯆꯪꯒ꯭ꯔꯗꯤ ꯀꯩꯗꯧꯔꯦ ꯀꯩꯗꯧꯔꯦꯒꯨꯝꯕ ꯍꯦꯛꯇ ꯍꯪꯕꯗꯨ ꯇꯜꯂꯦ ꯑꯗꯨꯅ ꯆꯪꯅꯉꯥꯏꯗꯣ ꯆꯪꯅꯤꯡꯗꯔꯦ
ꯑꯗꯨꯗꯤ ꯉꯁꯤ ꯈꯣꯝꯕ ꯆꯠꯂꯗꯤ ꯀꯩꯗꯧꯉꯩ ꯑꯗꯨꯃꯥꯏꯅ ꯍꯨꯟꯈ꯭ꯔꯅꯤ
ꯈꯪꯗꯤꯌꯦ ꯍꯣꯔꯦꯟ ꯈꯪꯕ ꯇꯥꯔꯤ ꯂꯣꯏꯁꯤꯟꯕ꯭ꯔꯥ ꯂꯣꯏꯁꯤꯟꯗꯕ꯭ꯔꯥ ꯑꯗꯣ ꯇꯧꯔ ꯅꯤꯅ ꯃꯤꯁꯨ ꯐꯪꯗꯦ ꯊꯤꯔꯁꯨ ꯃꯁꯥ ꯃꯁꯥꯒꯤ ꯃꯤ ꯆꯠꯅꯕ ꯒꯥꯟꯁꯤꯗ ꯑꯗꯥꯏꯗ ꯃꯤ ꯊꯤꯕ ꯐꯪꯒꯦꯔꯣ ꯑꯐꯪ ꯑꯐꯪꯕ ꯑꯃ ꯐꯪꯕ꯭ꯔꯥ ꯑꯅꯤ ꯐꯪꯕ꯭ꯔꯥ ꯇꯦꯛ ꯇꯦꯛ ꯆꯠꯄ ꯇꯧꯕ ꯇꯥꯕ
ꯏꯖꯤꯟꯗꯣ ꯑꯃꯔꯛ ꯈꯣꯏ ꯔꯗꯤ ꯐꯥꯒꯅꯤꯗ
ꯑꯗꯨ ꯃꯌꯥꯝꯗꯨ ꯀ꯭ꯔꯃꯥꯏꯅ ꯂꯧꯊꯣꯛꯇ꯭ꯔꯗꯤ ꯏꯟꯖꯤꯟ ꯈꯣꯏꯕ ꯌꯥꯔꯣꯏꯅꯦ
ꯌꯥꯒꯅꯤꯗ ꯃꯇꯨꯝ ꯃꯇꯨꯝ ꯑꯁꯨꯛ ꯆꯥꯎꯕꯁꯤꯡꯗꯣ ꯊꯨꯒꯥꯏꯗ꯭ꯔꯗꯤ ꯀꯗꯥꯏꯗꯒꯤ
ꯃꯌꯥꯏꯗ ꯍꯨꯖꯤꯛ ꯅꯥꯄꯤ ꯍꯧꯔꯤꯕꯁꯤꯡꯗꯣ ꯍꯥꯏꯅꯦ ꯍꯥꯟꯅ ꯐꯨꯛꯇꯣꯛꯔꯒ ꯂꯪꯊꯣꯛ ꯇ꯭ꯔꯗꯤ ꯌꯥꯔꯣꯏꯕ
ꯑꯗꯨꯗꯣ ꯏꯟꯖꯤꯟ ꯍꯥꯟꯅ ꯈꯣꯏ ꯀꯥꯟꯗ ꯂꯧꯊꯣꯛꯄ ꯌꯥꯏꯅ
ꯎꯝ
ꯀꯕꯨꯇꯥ ꯂꯩꯇ꯭ꯔꯣꯅꯦ ꯅꯣꯏꯔꯣꯝꯗ ꯀꯕꯨꯇꯥꯅ ꯈꯣꯏꯗꯥꯏꯅꯦ
ꯏꯁꯤꯡꯁꯨ ꯂꯩꯁꯨ ꯂꯩꯇ꯭ꯔꯦ ꯀꯃꯥꯏ ꯀꯕꯨꯇꯥꯅ ꯀꯃꯥꯏ
ꯈꯪꯇꯦꯗ
ꯅꯣꯏ ꯈꯪ ꯐꯖꯅ ꯀꯪꯕꯗꯗꯤ ꯈꯣꯏꯕ ꯌꯥꯅꯤꯕ
ꯎꯝ
ꯆꯣꯠꯂꯤ ꯆꯣꯠꯂꯤ ꯑꯗꯨꯃꯥꯏ ꯇꯧ ꯀꯨꯝꯕꯗꯗꯤ ꯌꯥꯔꯣꯏ ꯅꯞꯀꯅꯤꯕ
ꯎꯝ
ꯐꯖꯅ ꯀꯪꯕꯗꯤ ꯌꯥꯏꯑꯦꯕ
ꯎꯝ
ꯀꯃꯥꯏꯅ ꯇꯧꯋꯦ ꯑꯗꯨ
ꯍꯣꯔꯦꯟ ꯍꯥꯏꯅꯕ ꯇꯥꯔꯦ ꯑꯩ ꯈꯪꯗꯦ ꯎ ꯏꯗꯤ ꯆꯠꯂꯒ ꯌꯦꯡꯂꯨꯗꯕꯅꯤ ꯎꯗꯦꯕ ꯃꯣꯏ ꯍꯥꯏꯕ ꯑꯩ ꯈꯪ ꯆꯠꯇꯕ ꯑꯩꯅ ꯉꯥꯡꯉꯁꯨ ꯀꯔꯤ ꯉꯥꯡꯒꯅꯤ ꯈꯪꯗꯕꯅꯤ ꯃꯣꯏꯅ ꯍꯥꯏꯔꯤꯁꯦ ꯑꯩ ꯚꯥꯞ ꯃꯦꯟ ꯇꯥꯗꯦ ꯂꯧꯒꯤ ꯃꯔꯝꯗꯁꯨ ꯈꯪꯁꯨ ꯈꯪꯗꯦ
ꯎꯝ
ꯀꯌꯥꯔꯛꯇꯤ ꯈꯣꯏꯒ꯭ꯔꯦ
ꯑꯅꯤꯔꯛ ꯎꯝ
ꯀꯥꯎꯁꯟꯅ
ꯍꯣꯏ
ꯏꯁꯤꯡ ꯂꯩꯒꯤꯗ꯭ꯔꯤꯉꯩꯗꯀꯣ
ꯍꯣꯏ
ꯑꯗꯨꯗꯤ ꯂꯩꯕꯥꯛꯁꯤꯡ ꯇꯣꯏꯔꯝꯅꯤꯅ
ꯇꯣꯏꯗꯦꯗ
ꯑꯅꯤꯔꯛꯄꯣ
ꯎꯝ
ꯅꯪꯅ ꯇꯛꯂꯝꯃꯅꯤꯅꯦ
ꯁꯦꯀꯦꯟ ꯅꯠꯇꯦ ꯍꯣꯏ ꯏꯁꯇꯛꯔꯝꯔꯣꯏꯗ ꯑꯅꯤꯔꯛꯇꯤ ꯀꯔꯤꯒꯤ ꯈꯣꯏꯕ꯭ꯔꯅꯦ ꯒ꯭ꯌꯥꯟ ꯇꯥꯗꯦ
ꯑꯗꯨꯃꯥꯏꯅ ꯈꯣꯏꯗꯤ ꯃꯔꯤꯔꯛ ꯑꯍꯨꯝꯔꯛ ꯃꯔꯤꯔꯛ ꯍꯥꯏꯗꯤ ꯆꯍꯤ ꯈꯨꯗꯤꯡꯒꯤ ꯈꯣꯏꯌꯦꯗ
ꯈꯨꯈꯣꯏꯗꯣ ꯌꯥꯗꯦ ꯍꯥꯏꯕꯅꯤꯗ ꯏꯁꯤꯡ ꯂꯩꯕ ꯀꯥꯟꯗ ꯈꯣꯏꯗꯣꯏꯅꯦ ꯑꯅꯤꯔꯛ ꯅꯠꯇꯗꯤ
ꯈꯪꯗꯦ
ꯅꯣꯏꯕꯨ ꯀꯔꯝꯃꯥꯢ ꯈꯣꯏꯕ꯭ꯔꯅꯦ ꯒ꯭ꯌꯥꯟ
ꯑꯩꯁꯨ ꯈꯪꯗꯦ ꯑꯩ ꯈꯣꯏꯕ ꯆꯠꯇꯕꯅꯤꯅ ꯃꯣꯏ ꯈꯣꯏꯔꯛꯄꯅꯤꯅ ꯑꯩ ꯁꯝꯁꯦ ꯀꯦꯟꯕꯅ ꯌꯥꯗ꯭ꯔꯦꯅꯦ ꯀꯃꯥꯏ ꯇꯧꯏ ꯖꯥꯠꯂꯥ
ꯁꯝ ꯀꯦꯟꯗꯕ ꯃꯤ ꯂꯩꯇꯦꯗ
ꯑꯉꯧꯕꯅ ꯍꯧꯕꯒ ꯀꯦꯟꯕꯒ ꯑꯩ ꯂꯩ ꯌꯥꯗꯔꯦ ꯀꯃꯥꯏ ꯇꯧꯗꯣꯢꯅꯣ
ꯀꯜꯂꯔ ꯁꯪꯕꯒꯤꯅꯦ
ꯀꯂꯔ ꯁꯪꯉꯁꯨ ꯂꯥꯁꯇꯤꯡꯖꯨ ꯑꯣꯏꯗ꯭ꯔꯅ
ꯇꯩꯃꯟꯕꯒꯤ ꯑꯣꯏꯔꯝꯅꯤꯗ ꯍꯧꯖꯤꯛ ꯌꯥꯗ꯭ꯔꯦꯗ
ꯎꯝ ꯍꯥꯟꯅ ꯀꯂꯔ ꯁꯪꯕꯒꯤꯅꯤꯅꯦ ꯃꯤꯠ ꯌꯥꯔꯤꯁꯦ
ꯂꯩꯁꯥ ꯑꯣꯏꯔꯤꯔꯀꯥꯟꯗ ꯁꯥꯊꯤꯔꯛꯄꯥꯒꯤꯔꯕ
ꯎꯝ ꯁꯥꯊꯤꯕ ꯁꯨꯃꯥꯏꯟ ꯇꯧꯕꯅꯤꯗꯥ ꯑꯩꯅ ꯑꯥ ꯂꯥꯏꯔꯤꯛ ꯇꯝꯂꯤꯉꯩꯗ ꯏꯃꯥꯟꯅꯕꯤ ꯏꯃꯥꯟꯅꯈꯣꯏꯒꯥ ꯇꯧꯔꯒꯥ ꯁꯝ ꯇꯤꯡꯍꯟꯁꯦ ꯍꯥꯏꯅ ꯁꯝ ꯇꯤꯡꯍꯟꯕꯒꯤ ꯍꯤꯗꯥꯛꯀꯥꯁꯦ ꯇꯩꯌꯦ ꯑꯩ ꯁꯝꯁꯦ ꯌꯥꯝ ꯈꯣꯏꯕꯅꯦꯕ ꯑꯗꯨꯀꯥꯟꯗ ꯆꯍꯤ ꯑꯅꯤ ꯑꯍꯨꯝꯗꯤ ꯑꯗꯨꯝ ꯇꯤꯡꯕꯅꯤ ꯑꯗꯨꯗꯒꯤ ꯍꯧꯔꯒꯥ ꯑꯗꯨꯃꯥꯏꯅ ꯑꯣꯏꯕ ꯃꯥꯜꯂꯦ ꯃꯊꯪ ꯃꯊꯪ ꯑꯅꯧꯕ ꯆꯣꯡꯊꯣꯛꯄꯥꯟꯗꯗꯤ ꯁꯤꯔꯦ ꯐꯠꯇꯕ ꯑꯗꯨꯝ ꯍꯧꯔꯦꯅ ꯑꯗꯨꯗ ꯁꯝ ꯉꯥꯡꯍꯟꯕ ꯀꯥꯟꯗ ꯑꯩ ꯐꯨꯜꯅ ꯁꯝ ꯉꯥꯡꯍꯟꯕꯗꯤ ꯂꯩꯇꯦ ꯃꯇꯥꯏ ꯃꯇꯥꯏꯒꯤ ꯃꯇꯣꯟ ꯃꯇꯣꯟꯒꯨꯝꯕ ꯖꯨꯃꯥꯏꯅ ꯈꯤꯇꯪ ꯈꯤꯇꯪꯅꯦ ꯑꯗꯨꯃꯥꯏꯅꯗꯤ ꯑꯩ ꯁꯪꯉꯝꯃꯦ ꯐꯨꯟꯅꯗꯤ ꯁꯪꯕꯗꯤ ꯄꯥꯛ ꯂꯩꯇꯕꯅꯤꯅꯦ ꯗꯨꯁꯨ ꯅꯣꯏꯒꯤ ꯃꯤꯒꯨꯝ ꯃꯤ ꯈꯣꯏꯅꯤꯅꯦ ꯍꯣꯁꯇꯦꯜ ꯂꯩꯃꯤꯟꯅꯕ ꯀꯥꯟꯗ ꯃꯣꯏꯅ ꯍꯥꯏꯕꯤꯔꯒꯥ ꯑꯈꯣꯏ ꯄꯥꯔꯂꯔꯒꯥ ꯆꯠꯄꯣꯠ ꯅꯠꯇꯦꯗ ꯍꯤꯗꯥꯛꯇꯣ ꯂꯩꯔꯒ ꯁꯨꯃꯥꯏ ꯁꯨꯃꯥꯏꯅ ꯇꯧꯅꯤ ꯍꯥꯏꯅ ꯑꯈꯣꯏꯒꯤ ꯃꯌꯥꯝ ꯇꯧꯕꯗꯨꯗꯒꯤ ꯍꯧꯔꯒꯥ ꯑꯩꯗꯤ ꯑꯗꯨꯗꯒꯤ ꯍꯧꯔꯒ ꯁꯝꯁꯨ ꯇꯤꯡꯍꯟꯗꯦꯗ
ꯎꯝ
ꯍꯧꯖꯤꯛꯐꯥꯎ ꯑꯗꯨꯝ ꯂꯩꯌꯦ
ꯅꯨꯄꯥ ꯑꯈꯣꯏ ꯉꯍꯥꯛ ꯇꯤꯡꯍꯜꯂꯒ ꯔꯦꯁꯇ꯭ꯔꯦꯠꯇꯅ ꯂꯩ ꯂꯩꯔꯒꯥ
ꯗꯨꯃꯥꯏꯅ ꯑꯥ ꯀ꯭ꯔꯤ ꯍꯥꯏꯁꯤꯔꯥ ꯑꯈꯣꯏꯁꯨ ꯑꯥ ꯑꯥꯏꯔꯟꯗ ꯀꯩꯁꯨ ꯇꯛꯈ꯭ꯔꯦꯗ ꯑꯈꯣꯏꯗꯤ ꯇꯧꯗꯕꯤꯗꯥꯒ ꯅꯣꯏꯒꯤ ꯃꯥꯜꯂꯦ ꯍꯧꯖꯤꯛꯀꯤ ꯁꯝꯖꯦ ꯑꯝꯄꯥꯎ ꯌꯥꯗ꯭꯭ꯔꯦ
ꯁꯝ ꯌꯥꯝ ꯁꯣꯛꯄꯅꯦ ꯑꯗꯨꯗꯣ ꯁꯝ ꯆꯞꯄꯤꯗꯣ
ꯎꯝ ꯂꯩ ꯄꯥꯟꯕꯒꯨꯝꯅ ꯃꯈꯔ ꯄꯥꯟꯕꯒꯥ ꯀꯛꯄꯤ ꯀꯛꯄꯤꯔꯒꯥ ꯈꯥꯡ ꯈꯥꯡꯔꯥ ꯑꯗꯨ ꯑꯩꯈꯣꯏꯅ ꯉꯁꯥꯏ ꯁꯝꯒꯤ ꯁꯤꯔꯝ ꯍꯥꯏꯅ ꯑꯃ ꯂꯩꯕꯗꯣ ꯑꯗꯨꯒꯨꯝꯕꯁꯦ ꯊꯩꯒꯗꯧꯕꯅꯦꯕ ꯑꯁꯦꯡꯕꯗꯤ ꯁꯝ ꯇꯤꯡꯍꯟꯕ ꯈꯣꯠꯄ ꯇꯧꯕ ꯃꯤꯁꯤꯡꯁꯦ ꯑꯗꯨꯒꯨꯝꯕ ꯇꯩꯌꯣ ꯍꯥꯏꯌꯦ ꯑꯥ ꯇꯩꯗꯤ ꯑꯩꯈꯣꯏꯗꯤ ꯗꯨꯁꯨ
ꯑꯗꯨꯅ ꯎꯄꯥꯏ ꯂꯩ ꯇꯦ ꯅꯖꯤꯛꯇꯤ
ꯈꯣꯏꯖꯨ ꯀꯔꯤꯖꯨ ꯇꯩꯗꯦꯅꯦ ꯗꯥꯏꯔꯦꯛ ꯗꯥꯏꯔꯦꯛꯅꯦ
ꯈꯣꯏꯁꯨꯅꯦꯟꯅꯦ ꯑꯗꯨꯗꯒꯤꯗꯤ ꯍꯧꯖꯤꯛꯇꯤ ꯍꯦꯟꯅ ꯍꯦꯟꯅ ꯀꯔꯤꯁꯨ ꯇꯧꯅꯤꯡꯗ꯭ꯔꯥꯒ ꯏꯟꯇꯔꯦꯁꯁꯨ ꯂꯩꯇ꯭ꯔꯦꯗꯥ ꯗꯨꯃꯥꯏꯅ ꯎꯝꯍꯝ ꯂꯩꯈ꯭ꯔꯦ
ꯐꯖꯗꯦꯗꯥ ꯁꯝ ꯇꯤꯡꯕꯁꯨ
ꯐꯖꯕ ꯑꯃ ꯂꯩꯌꯦꯗ ꯑꯗꯨꯁꯨ
ꯇꯤꯡꯕꯒꯨꯝ ꯇꯤꯡꯗꯕꯒꯨꯝ ꯃꯌꯥ ꯃꯌꯥꯗ ꯑꯗꯨꯃꯥꯏꯅ ꯂꯩꯕꯅ ꯍꯦꯟꯅ ꯐꯖꯕꯅꯤꯗ
ꯎꯝ ꯍꯥꯟꯅꯒꯤꯗꯣ ꯑꯩꯁꯨ ꯊꯝꯂꯝꯔꯗꯤ ꯑꯗꯨꯅ ꯍꯦꯟꯅ ꯐꯖꯒꯗꯕꯅꯤ꯫ ꯀꯗꯥꯏꯗꯒꯤ ꯇꯤꯡꯍꯜꯂꯨꯕ꯭ꯔꯥ? ꯑꯗꯒꯤ ꯏꯆꯥ ꯁꯣꯏꯒꯔꯦ ꯌꯥꯔꯦ꯫ ꯁꯝꯒꯤ ꯋꯦꯠꯁꯨ ꯂꯩꯇꯔꯦꯕ ꯁꯝ ꯏꯌꯥꯡ ꯌꯥꯡꯒ꯭ꯔꯦ ꯍꯥꯟꯅꯗꯤ ꯁꯝ ꯀꯣꯛ ꯈꯣꯏꯔꯁꯨ ꯋꯦꯠ ꯂꯩꯌꯦꯕ ꯍꯧꯖꯤꯛꯇꯤ ꯋꯦꯠ ꯂꯩꯇ꯭ꯔꯦꯕ꯫
ꯋꯦꯠ ꯂꯩꯇ꯭ꯔꯦꯕ꯫
ꯎꯝ꯫ ꯁꯝꯖꯦ ꯍꯥꯟꯅꯗꯤ ꯂꯨꯝꯕꯅꯦ ꯋꯦꯠ ꯂꯩꯕꯅꯦ ꯍꯧꯖꯤꯛꯇꯤ ꯁꯨꯃꯥꯏꯅ ꯁꯨꯝ ꯁꯝ ꯄꯥꯏꯕ ꯀꯥꯟꯗ ꯀꯣ ꯏꯌꯥꯡ ꯌꯥꯡꯕꯒꯨꯝ ꯇꯧꯋꯦꯕ ꯋꯦꯠ ꯂꯩꯇꯕꯒꯤ ꯇꯥꯏꯞꯇ ꯃꯥꯁꯨ ꯇꯧꯈ꯭ꯔꯕꯅꯦ꯫ ꯅꯨꯄꯤꯒꯤꯗꯤ ꯑꯗꯨꯃꯥꯏꯅ ꯇꯧꯋꯦꯕ ꯏꯌꯥꯡ ꯌꯥꯡꯒ꯭ꯔꯦ ꯍꯧꯖꯤꯛꯇꯤ꯫
ꯉꯔꯥꯡ ꯑꯃꯨꯛꯀ
ꯄꯥꯂꯔꯗ ꯀꯔꯤꯀꯔꯥ ꯑꯗꯨꯃꯥꯏꯅ ꯌꯨꯁ ꯇꯧꯕꯗꯣ ꯑꯁ ꯏꯁꯇꯦꯠ ꯌꯥꯝꯃꯟꯗ ꯁꯝ ꯃꯌꯥꯝ ꯁꯣꯛꯄꯅꯦꯗ꯫
ꯄꯥꯔꯂꯥꯔꯗꯗꯤ ꯑꯃꯝꯐꯥꯎ ꯆꯪꯗ꯭ꯔꯤꯗ ꯑꯩꯈꯣꯏꯗꯤ ꯏꯁꯥꯅ ꯁꯦꯝꯂꯒ ꯁꯨꯃꯥꯏꯅ ꯄꯨꯟꯅ ꯄꯨꯟꯅ ꯍꯧꯃꯤꯟꯅꯔꯒ ꯇꯪꯈꯥꯏ-ꯇꯪꯈꯥꯏ ꯌꯦꯟꯅꯔꯒ ꯇꯧꯕꯒꯨꯝꯕ ꯉꯥꯛꯇꯅꯤꯗ꯫
ꯆꯥꯛ ꯊꯣꯡꯅꯕ ꯑꯗꯨꯗꯤ ꯅꯅꯦꯒ
ꯎꯝ꯫
ꯆꯥꯔ ꯋꯥꯜꯕ꯭ꯔ?
ꯆꯔꯥ ꯋꯥꯅꯤꯡꯕ ꯄꯣꯛꯇ꯭ꯔꯤꯅꯦ ꯑꯁ ꯉꯥꯏꯍꯥꯛ ꯂꯩꯔꯗꯤ ꯉꯥꯡ-ꯉꯥꯡꯂꯒꯁꯨ ꯏꯁꯤꯡ ꯊꯛꯂꯛꯄ ꯆꯥꯛ ꯂꯥꯝꯕꯁꯨ ꯄꯣꯛꯄꯖꯥꯠꯅꯤꯗ꯫ ꯁꯥꯏꯅꯉꯥꯏꯁꯨ ꯁꯥꯏꯕ ꯌꯥꯗꯦ꯫ ꯑꯗꯨꯝ ꯂꯩꯕ ꯊꯕꯛ ꯂꯣꯏꯁꯤꯟꯗ꯭ꯔꯤ ꯐꯥꯎꯕꯗꯤ ꯍꯥ? ꯁꯨꯝ ꯂꯩꯇꯥꯥꯔꯦꯅꯦ꯫
ꯎꯝ꯫
ꯍꯨꯏ ꯌꯥꯝ ꯈꯣꯡꯉꯦ ꯑꯗꯨꯅ
ꯑꯗꯨꯅꯤꯅꯦꯍꯦ ꯃꯣꯏꯁꯦ ꯍꯧꯖꯤꯛꯀꯥꯟꯗꯤ ꯅꯨꯄꯤ-ꯅꯨꯄꯥ ꯄꯨꯟꯕꯩ